ꯇꯥꯕ꯭ꯔꯣ
ꯍꯜꯂꯣ ꯍꯜꯂꯣ
ꯑꯣ ꯇꯥꯏ ꯇꯥꯏ ꯑꯩ ꯋꯥꯆꯞ ꯊꯥꯈꯤꯅꯤ ꯐꯣꯇꯣ ꯐꯖꯕꯅꯦ ꯌꯦꯉꯣ
ꯍꯩꯅꯧꯔ
ꯍꯥꯥ ꯑꯥ ꯆꯥꯎꯔꯒ ꯇꯤꯟ ꯆꯥꯔꯝꯗꯗꯤ ꯐꯠꯅꯤꯗ
ꯐꯖꯝ ꯃꯄꯨ ꯂꯩꯇꯕ ꯍꯥꯏꯩꯅꯧꯔꯣ
ꯁ꯭ꯀꯨꯜ ꯅꯥꯀꯟ ꯄꯥꯝꯕꯅꯤꯗ ꯁ꯭ꯀꯨꯜꯒꯤ ꯃꯅꯨꯡꯗ ꯄꯥꯜꯂꯒ ꯀꯩꯅꯣ ꯇꯧꯕ ꯍꯥꯏꯇꯥꯔꯦ ꯌꯥꯟꯊꯔ ꯃꯇꯥꯏꯗ ꯀꯩꯅꯣ ꯇꯧꯕꯗꯣ ꯑꯃꯈꯛ ꯄꯥꯜꯂꯝꯕ ꯃꯌꯥꯝꯕꯨꯗꯤ ꯄꯥꯜꯂꯦ ꯃꯅꯨꯡꯗ ꯑꯗꯣ ꯑꯃꯈꯛ ꯌꯥꯜꯗꯔꯒ ꯄꯥꯜꯂꯝꯕ ꯍꯥꯏꯇꯥꯔꯦ
ꯅꯪ ꯀ꯭ꯂꯥꯁ ꯀꯌꯥꯐꯧ ꯇꯝꯃꯃꯦ ꯍꯥꯏꯅꯣ
ꯑꯩ ꯀ꯭ꯂꯥꯁ ꯁꯤꯛꯁ ꯐꯧꯗꯤ ꯇꯝ ꯁꯚꯦꯟꯗꯩ ꯗꯤ ꯂꯥꯏꯁꯦꯁꯇ ꯇꯝꯃꯦꯗ ꯗ ꯑꯦꯜꯂꯥꯏ ꯁ꯭ꯇꯦꯟꯗ ꯏꯪꯂꯤꯁ ꯁ꯭ꯀꯨꯜ ꯍꯥꯏꯁꯤꯟꯗꯅ
ꯅꯣꯏ ꯁꯥ ꯀꯅꯣꯅ ꯁꯥꯔ ꯒꯟꯙꯤꯅ ꯀꯧꯔꯛꯏ ꯅꯠꯇ꯭ꯔꯣ
ꯑꯥ ꯁꯤ ꯇꯝꯨ ꯂꯥꯎꯅ ꯑꯃꯨꯛ ꯑꯩꯅ ꯆꯠꯅꯤꯡꯗꯕꯁꯦ ꯑꯍꯥꯟꯕꯗꯒ ꯕ꯭ꯔꯣ ꯀꯩꯅꯣ ꯑꯩꯅ ꯕꯣꯔꯗꯤꯡ ꯆꯠꯂꯝꯝꯗꯥꯏ ꯑꯩꯈꯣꯏ ꯃꯥ ꯊꯤꯕꯁꯨ ꯅꯨꯡꯇꯤꯖꯥꯏ ꯍꯋꯥꯏ ꯊꯣꯡꯉꯤꯅꯤꯒ ꯍꯥꯏꯀꯣ ꯍꯞꯇꯥ ꯈꯨꯗꯤꯡꯒꯤ ꯌꯦꯅ ꯆꯥꯗꯣꯏꯅꯤꯒꯥꯏ
ꯅꯣꯏ ꯃꯥ ꯅꯣꯏ ꯃꯥꯗꯥ
ꯑꯥ ꯑꯩ ꯍꯋꯥꯏ ꯊꯣꯡꯁꯦ ꯌꯥꯝ ꯄꯥꯝꯃꯦꯕ ꯅꯍꯣꯏ
ꯎꯝ
ꯌꯥꯝ ꯂꯥꯡꯉꯦ ꯉꯁꯥꯏ ꯆꯪꯕꯁꯤꯦ ꯃꯈꯣ ꯑꯃ ꯇꯥꯟꯅꯔ
ꯑꯣ ꯅꯪ ꯀꯩꯅꯣ ꯇꯧꯕ ꯅꯪ ꯕꯣꯔꯗꯤꯡꯗ ꯑꯗꯨꯝ ꯁꯤꯛꯁꯇ ꯕꯣꯔꯗꯤꯡ ꯑꯗꯨꯝ ꯂꯩꯔꯦ
ꯍꯥꯥ
ꯁꯤꯛꯁ ꯗ ꯕꯣꯔꯡꯒ ꯑꯗꯨꯝ ꯂꯩꯔꯦ
ꯁꯤꯛꯁꯇꯩ ꯁꯚꯦꯟꯗꯩꯅꯦ ꯁꯤꯛꯁ ꯄꯨꯛꯁꯤ ꯇꯝꯃꯝꯃꯦꯕ ꯁꯝꯕꯦꯟꯗꯒꯤꯩ ꯀꯩꯅꯣ ꯇꯧꯕ ꯕꯣꯔꯗꯤꯡ ꯂꯩꯔꯦꯗ ꯑꯥ ꯏꯃ ꯁꯥꯕꯤ ꯂꯩꯩ ꯀꯞꯄꯁꯤꯅꯕꯨꯗꯤꯡꯅ ꯑꯍꯥꯟꯕ ꯏ ꯀꯣꯝ ꯁꯤꯠ ꯂꯩꯕꯩꯕꯨ ꯑꯁ
ꯑꯉꯥꯡ ꯑꯣꯏꯔꯤꯀꯥꯟꯒꯤ
ꯑꯥ
ꯑꯩꯗꯤ ꯃꯣ ꯑꯩ ꯀ꯭ꯂꯥꯁ ꯑꯩꯅ ꯑꯍꯥꯟꯕ ꯕꯣꯔꯤꯡ ꯂꯩꯕꯁꯦ ꯑꯩꯅ ꯀ꯭ꯂꯥꯁ ꯁꯤꯛꯁ ꯀꯥꯕꯗ ꯑꯩꯗꯤ ꯀꯩꯅꯣꯗ ꯑꯩꯈꯣꯏ ꯌꯨꯅꯥꯏꯇꯦꯠ ꯀꯦ ꯕꯤ ꯑꯣꯏꯔꯝꯕꯗꯣ ꯍꯧꯖꯤꯛ ꯀꯦꯕꯤ ꯑꯣꯏꯕꯗꯣ ꯍꯥꯟꯅ ꯌꯨꯅꯥꯏꯇꯦꯠ ꯑꯣꯏꯔ ꯌꯨꯅꯥꯏꯇꯦꯠ ꯑꯣꯏꯔꯝꯃꯦꯕ ꯈꯪꯉꯝꯃꯔꯣꯏꯅ ꯅꯪ ꯈꯪꯉꯝꯃꯔꯣꯏ
ꯑꯗ ꯈꯪꯉꯍꯦ
ꯌꯨꯅꯥꯏꯇꯦꯠ ꯑꯣꯏꯔꯝꯃꯦꯕꯗ
ꯎꯝ
ꯑꯗꯨꯗ ꯑꯗꯨ ꯇꯧꯔꯗ ꯀꯩꯅꯣ ꯇꯧꯔꯛꯦꯕ ꯑꯩꯗꯤ ꯊ ꯇꯝꯃ ꯑꯋꯥꯏꯗ ꯑꯩꯗꯤ ꯏꯁꯥꯅ ꯕꯣꯂꯤꯡ ꯂꯩꯖꯒꯦ ꯍꯥꯏ ꯃꯇꯝ ꯑꯗꯨ ꯀꯥꯟꯗꯗꯤ ꯍꯥꯏꯗꯤ ꯕꯔꯤꯡ ꯂꯩꯕ ꯌꯥꯝ ꯄꯥꯝꯕ ꯍꯥꯏꯇꯥꯔꯦ
ꯂꯣꯏꯅ ꯆꯥ ꯊꯛꯄ ꯐꯪꯗꯕꯅꯤꯅ ꯣꯔꯗꯤꯡ ꯂꯩꯗꯤ ꯁꯣꯏꯔꯣꯏꯗꯅ ꯇꯧꯕ ꯉꯅꯤ
ꯑꯩ ꯅꯠꯇ ꯑꯩ ꯑꯁꯨꯝ ꯍꯥꯏꯗꯤ ꯑꯥꯗ ꯆꯪꯉꯒ ꯑꯩꯁ ꯃꯑꯣꯡ ꯒꯥꯔꯤ ꯂꯗꯥꯔꯤꯛꯀ ꯄꯥꯗꯧꯒꯤ ꯃꯥꯟꯕ ꯌꯥꯝꯅ ꯑꯩ ꯉꯥꯏꯇꯦ ꯑꯗꯨꯗꯧ ꯃꯥꯟꯖꯕꯗ ꯑꯩꯉꯣꯟꯗ ꯂꯥꯏꯔꯤꯛ ꯃꯌꯥꯝ ꯄꯥꯏꯕ ꯌꯥꯝ ꯅꯨꯡꯉꯥꯏꯕ ꯂꯥꯏ ꯃꯌꯥꯝ ꯄꯥꯏ ꯍꯥꯏꯕ ꯍꯥꯏꯕꯒꯤ ꯋꯥ ꯅꯠꯇꯅ ꯌꯥꯝ ꯅꯨꯡꯉꯥꯏꯗꯧ ꯃꯥꯟꯖꯕ ꯆꯪꯉꯦ ꯇꯥꯁꯤ ꯌꯨꯅꯥꯏꯇꯦꯠ ꯌꯨꯅꯥꯏꯇꯦꯠ ꯀꯧꯔꯝꯃꯦꯕꯗꯣ
ꯍꯪꯉꯦꯃꯦ ꯀꯦꯕꯤꯗ ꯍꯥꯟꯅ ꯌꯨꯅꯥꯏꯇꯦꯠ ꯀꯧꯔꯝꯃꯦ ꯑ ꯑꯋꯦꯔ ꯑꯣꯐ ꯏꯠ ꯑꯩ ꯈꯪꯉꯦ
ꯑꯗꯨ ꯑꯗꯨ ꯂꯣꯏꯔꯕ ꯃꯇꯨꯡ ꯑꯦꯂꯥꯏꯠ ꯇꯝꯃꯛꯀꯥꯟꯗ ꯁꯥꯔ ꯅꯣꯔꯦꯅ ꯀ꯭ꯂꯥꯁ ꯁꯚꯦꯟ ꯀꯥꯛꯗꯔ ꯀꯩꯅꯣ ꯊꯐꯦꯜꯠ ꯂꯥꯛꯑꯜꯂ ꯀꯥꯔꯛꯄꯗ ꯁꯥꯟꯅꯔꯤꯉꯩꯗ ꯑꯃꯨꯛ ꯆꯍꯤ ꯂꯣꯝꯗꯥꯏꯗ ꯂꯩ
ꯕꯣꯔꯗꯤꯡꯗ
ꯑꯥ
ꯏꯁꯥ ꯅꯣꯔꯦꯟ ꯕꯣꯔꯗꯤꯡꯗꯣ ꯃꯑꯣꯡ ꯑꯃ ꯇꯧꯋꯦ ꯃꯍꯩꯔꯣꯅꯥꯠꯀ ꯀꯩꯅꯣꯒꯗꯣ ꯔꯤꯇꯤꯒꯗꯣ ꯐꯩ ꯍꯥꯏꯗ
ꯑꯗꯨꯅ ꯀꯣꯟꯅ ꯀꯣꯟꯅꯒꯤ ꯋꯥꯔꯤꯅꯤ ꯑꯩꯈꯣꯏꯅ ꯆꯪꯕꯗ ꯌꯥꯝ ꯑꯩꯈꯣꯏꯅ ꯆꯪꯕꯗꯨꯗ ꯌꯥꯝ ꯃꯜꯂꯤꯀꯥꯉꯤ
ꯕꯣꯏꯁꯤꯁꯨ ꯑꯩ ꯆꯤꯡꯅꯩꯀꯣ ꯅꯣꯔꯦꯝ ꯕꯣꯔꯗꯤꯡ ꯂꯩꯔꯝꯕꯅꯤꯅ
ꯑꯗꯤ ꯍꯥꯟꯅ ꯗꯥꯔꯣ ꯑꯩꯈꯣꯏꯗꯤ ꯌꯥꯝꯌꯥꯝꯕꯗꯤ ꯊꯣꯛꯑꯦ ꯗꯥꯔꯣꯟ ꯅꯥ ꯊꯣꯛꯑꯦ ꯀꯣꯏꯗꯥꯏꯗꯅꯦ ꯔꯥꯗꯣ
ꯈꯪꯉꯤꯍ
ꯑꯗꯨꯖꯨ ꯃꯥꯁꯨ ꯑꯩꯈꯣꯏꯒ ꯑꯍꯥꯟꯕ ꯂꯩꯃꯤꯟꯅꯕ ꯃꯥꯗꯨ ꯂꯩꯃꯤꯟꯅꯔꯝꯃꯤ ꯑꯗꯨ ꯃꯥꯁ ꯃꯇꯨꯡ ꯇꯥꯔꯔꯕꯗꯤ ꯃꯣꯏ ꯂꯩꯍꯧꯔꯝꯃꯦ ꯑꯩꯈꯣꯏꯗꯤ ꯑꯗꯨꯝ ꯀ꯭ꯂꯥꯁ ꯁꯕꯦꯟꯗꯅ ꯀꯩꯅꯣ ꯂꯩꯃꯤꯟꯅꯔꯝ ꯊꯣꯛꯂꯦ
ꯍꯥ ꯔꯣꯕ ꯈꯪꯗꯦ ꯇꯧꯔꯤꯁꯦ ꯒꯌꯥꯟ ꯇꯥꯗꯦ
ꯑ
ꯂꯝꯖꯤꯜ ꯐꯥꯠ ꯇꯧꯔ ꯑꯦꯛꯖꯥꯝ ꯐꯥꯠ ꯍꯥꯏꯗꯣꯛ ꯁꯠ ꯆꯪꯈꯤꯕ ꯑꯣꯢꯗꯤ ꯐꯥꯗꯧꯕ ꯈꯟꯖꯥꯅ ꯍꯜꯂ ꯂꯩꯍꯥꯜꯂꯦ ꯁꯣꯝꯗ ꯃꯤꯅꯤꯠꯁꯨ ꯍꯧꯗꯦ ꯃꯤꯅꯤꯠ ꯃꯔꯤ ꯑꯍꯨꯝ ꯃꯈꯥꯏ ꯈꯛ ꯆꯠꯇ ꯉꯥꯏꯔꯤ
ꯈꯔ ꯈꯥꯡꯕ ꯀꯟꯗꯗꯤ ꯕꯔꯗꯥꯔ ꯐꯪꯉꯣꯢ
ꯍꯥꯥ
ꯈꯔ ꯄꯦꯁꯦꯟ ꯑꯣꯏꯗꯗꯤ ꯌꯥꯔꯣꯏ ꯕ꯭ꯔꯥꯗꯥꯔ
ꯄꯦꯁꯟ ꯑꯣꯏꯒ
ꯕ꯭ꯔꯗꯔ ꯍꯧꯖꯤꯛꯀꯤ ꯀꯣꯜ ꯀꯌꯥ ꯀꯌꯥ ꯁꯥꯡꯖꯦ ꯍꯥꯏꯅꯣ ꯍꯧꯖꯤꯛ ꯍꯧꯖꯤꯛꯀꯤ
ꯁꯤꯟꯅ ꯂꯣꯏꯁꯤꯜꯂꯁꯤꯕꯣ ꯍꯣꯔꯦꯟ ꯑꯃꯨꯛ ꯇꯧ ꯉꯍꯥꯛ ꯂꯩꯔꯥ ꯇꯧ ꯎꯝ
ꯆꯥꯛ ꯀꯩꯅꯣ ꯆꯥꯛ ꯇꯣꯛꯄꯗꯔꯥ
ꯑꯥ
ꯆꯥꯛ ꯆꯔꯝꯗꯥꯢꯗꯔꯥ
ꯑꯥ
ꯑꯗꯥꯏꯗ ꯁꯥꯟꯅꯔꯁꯦ ꯑꯃꯨꯛ ꯁꯨꯝ ꯉꯥꯏꯍꯥꯛ ꯉꯥꯏꯍꯥꯛ ꯂꯩꯔꯒ ꯁꯥꯟꯅꯁꯦ ꯕꯥꯔꯗꯥꯔ ꯅꯨꯄꯤꯒ ꯀꯣꯏꯔꯝꯃꯗꯤ ꯕꯦꯕꯤꯒ ꯑꯗꯨꯝ ꯁꯥꯟꯅ ꯌꯥ ꯁꯥꯟꯅ ꯌꯥꯕ ꯄꯣꯠꯅꯤ
ꯁꯤ ꯊꯕꯛ ꯁꯨꯥꯏꯅ ꯅꯨꯡꯉꯥꯏꯕ ꯊꯕꯛ ꯑꯣꯏꯒꯗꯧꯔꯅꯤ ꯄꯄꯤꯛꯃꯗꯤ
ꯅꯪ ꯕꯦꯕꯤꯒ ꯀꯣꯏꯔꯝꯃꯗꯤ ꯑꯗꯨꯝ ꯁꯥꯟꯅ ꯌꯥꯔꯕꯅꯦ ꯕꯥꯔꯗꯥꯔ
ꯑꯗꯨꯅꯦ ꯑꯩꯅ ꯀꯩꯅꯣ ꯇꯧꯔꯒ
ꯑꯩꯗꯤ ꯑꯩ ꯑꯩꯗꯤ ꯕ꯭ꯔꯗꯔꯅꯥ ꯅꯪꯉꯣꯟꯗ ꯈꯛꯇꯅꯤꯅꯥ ꯀꯣꯜ ꯁꯥꯟꯅꯩꯁꯤ ꯑꯇꯩ ꯑꯃꯝ ꯁꯥꯟꯅꯗꯔꯦ ꯅ
ꯆꯞ ꯆꯥꯁꯨ ꯇꯧꯋ
ꯑꯗꯨꯗ ꯁꯨꯝ ꯍꯥꯏꯗꯤ ꯋꯥꯔꯤꯗꯣ ꯁꯥꯅꯤ ꯃꯆꯥꯗꯣ ꯇꯧꯕꯕꯨꯗꯤ ꯌꯥꯕ ꯑꯗ ꯌꯥꯝ ꯀꯣꯏꯅꯗꯣꯏꯔ ꯀꯣꯏꯅꯗꯧꯒ ꯍꯥꯏꯗꯤ
ꯁꯥꯅꯥ ꯃꯆꯥꯒ ꯅꯪ ꯀꯣꯏꯅꯕ꯭ꯔꯥ ꯍꯥꯢꯖꯦ
ꯀꯣꯏꯅꯕ ꯍꯥꯏꯕꯗꯤ ꯂꯩꯗꯅ ꯋꯥꯔꯤꯁꯦ ꯑꯩꯈꯣꯏꯒꯤ ꯑꯩ ꯄꯥꯛ ꯁꯥꯟꯅꯗꯕꯩ ꯑꯗꯨꯃꯥꯏꯅ ꯇꯧꯗꯧꯔꯕ ꯄꯥꯛꯁꯥꯅꯗꯦꯕ ꯁꯥꯅꯥ ꯃꯆꯥ
ꯑꯗꯨ ꯁꯤꯗꯧꯑꯣ
ꯍꯥꯏꯁ ꯑꯗꯨꯃꯥꯏꯅ ꯑꯗꯨꯃꯛꯇꯤ ꯇꯧꯅꯗꯦꯕ ꯑꯗꯨꯏꯅꯦ ꯍꯥꯏꯗꯤ
ꯀꯔꯤ ꯅꯪ ꯁꯥꯅꯥꯝꯆꯥꯒ ꯑꯗꯨꯝ ꯁꯤꯗꯅꯩꯗꯨꯗꯤ
ꯅꯍꯥꯟꯋꯥꯏ ꯀ꯭ꯂꯥꯁ ꯇꯦꯟ ꯐꯥꯎꯗ ꯇꯧꯔꯝꯕꯩ ꯋꯥꯅꯤ ꯍꯧꯖꯤꯛ ꯑꯗꯨꯒꯤ ꯃꯇꯨꯡꯗꯗꯤ ꯄꯥꯎ ꯄꯥꯎ ꯐꯥꯎꯅꯈꯤꯗ꯭ꯔꯦꯗꯅ
ꯀꯔꯤꯅꫭ ꯍꯥꯏꯖꯤꯕꯨ
ꯅꯪꯅ ꯑꯃꯨꯛ ꯈꯔ ꯀꯣꯜ ꯋꯥꯔꯤ ꯁꯥꯟꯅꯗ꯭ꯔꯣ
ꯎꯝ
ꯍꯥꯏꯗꯤ ꯂꯥꯏꯔꯤꯛ ꯑꯋꯥꯠꯄꯕꯨ ꯑꯣꯏꯔꯣ ꯑꯃꯕꯨ ꯑꯣꯏꯔꯣ ꯍꯥꯏꯅꯔꯤꯅ ꯁꯥꯅꯥꯃꯆꯥꯗ ꯄꯣꯠ ꯍꯥꯏꯗꯤ ꯀꯩꯅꯣ ꯇꯧꯋꯤꯅꯦ ꯅꯣꯡ ꯐꯥꯗꯣꯛ ꯇꯧꯅꯕ ꯑꯇꯅ ꯄꯥꯛ ꯇꯧꯅꯗꯕꯅꯤꯅ ꯀꯣꯏꯕ ꯀꯣꯏꯗ꯭ꯔꯒꯁꯨ ꯍꯦꯛ ꯇꯧꯁ ꯍꯥꯏ ꯇꯨꯢꯅ ꯋꯥꯔꯤꯗꯕꯩ ꯁꯥꯟꯗꯕꯗꯨꯗꯤ ꯁꯨꯝ ꯁꯥꯟꯅꯕꯗꯣ ꯍꯦꯛ ꯇꯧꯕꯗ
ꯍꯣꯏ
ꯏꯄꯟ ꯄꯟꯗꯣꯏꯕ ꯆꯥꯛ ꯌꯦꯟꯁꯥꯡ ꯆꯥꯛ ꯆꯥꯔꯕ ꯏꯟꯖꯥꯡ ꯌꯦꯟꯖꯥꯡ ꯆꯥꯔꯒꯦ ꯍꯪꯉꯒ ꯃꯈꯥ ꯇꯥꯕꯕꯁꯤ ꯕꯦꯔꯥ ꯀꯥꯗꯣꯏꯕ
ꯍꯣꯏ
ꯕꯥꯔꯗꯥꯔ ꯑꯩꯈꯣꯏꯁꯨ ꯑꯩꯈꯣꯏꯁꯨ ꯏꯒꯣ ꯊꯤ ꯋꯥꯡꯏ ꯀꯩꯅꯣ ꯕꯥꯔꯗꯥꯔ
ꯁꯋꯥꯔꯤꯖ ꯏꯒ ꯏꯒꯣꯏꯁ
ꯑꯦ ꯅꯠꯇꯦ ꯏꯒꯣ ꯋꯥꯡꯕ ꯍꯥꯏꯕ ꯌꯥꯔꯦ ꯕ꯭ꯔꯗ ꯑꯩꯗꯤ ꯑꯩ ꯌꯥꯝ ꯍꯩꯅꯗꯕ ꯑꯃ ꯍꯥꯏꯔꯗꯤꯅꯦ ꯕ ꯑꯩꯅ ꯁꯨꯝ ꯋꯥꯔꯤ ꯍꯧꯁꯦ ꯌꯥꯝ ꯁꯥꯎꯅꯤꯡꯉꯦꯕ
ꯍꯣꯏ ꯍꯣꯏ
ꯑꯩ ꯑꯩꯈꯣꯏ ꯑꯩꯅ ꯍꯥꯟꯅ ꯈꯪꯅꯔꯝꯕ ꯅꯨꯄꯤꯗꯣ
ꯑꯥ
ꯋꯥꯔꯤꯖꯦ ꯑꯩꯅ ꯑꯗꯨꯝ ꯍꯧꯕ ꯍꯥꯏꯇꯥꯔꯦ
ꯎꯝ
ꯃꯥꯖꯦ ꯄꯥꯛ ꯍꯧꯔꯛꯇꯕ ꯃꯥꯁꯦ ꯀꯩꯏꯟꯁꯥꯡ ꯆꯥꯔꯒꯦꯒꯨꯝꯕꯗꯤ ꯍꯪꯉꯝꯃꯒ ꯑꯗꯨꯒꯤ ꯃꯇꯨꯡ ꯇꯥꯕ ꯋꯥꯔꯤꯁꯦ ꯋꯥꯔꯤ ꯂꯩꯇ꯭ꯔꯦ ꯁꯤꯅꯦ ꯃꯥ ꯍꯥꯏꯁꯦ ꯑꯁ ꯑꯩꯅ ꯁꯥꯎꯅꯤꯡꯕꯖꯦ ꯂꯣꯏꯔꯦ
ꯑꯁ ꯕ꯭ꯔꯣꯏꯒꯤ ꯈꯨꯀꯣꯏꯖꯦ ꯃꯑꯣꯡ ꯑꯃꯅꯤ ꯑꯗꯨꯗꯤ
ꯑꯠꯇꯦꯗ ꯑꯩꯅ ꯍꯥꯏꯗꯤ ꯕ꯭ꯔꯗ ꯋꯥꯔꯤ ꯁꯥꯟꯅꯔꯒ ꯑꯩꯅ ꯁꯨꯝ ꯋꯥꯍꯪ ꯍꯪꯉ ꯂꯩꯔꯗꯤ ꯑꯩ ꯁꯥꯎꯅꯤꯡꯉꯣꯏꯗ꯭ꯔꯣ
ꯆꯠꯀꯔꯦ ꯑꯃꯨꯛ ꯕ꯭ꯔꯣꯒꯤꯒꯣꯏ ꯏꯁ ꯑꯅꯥꯗꯔ ꯂꯦꯕꯦꯟ
ꯇꯦ ꯑꯗꯨꯅꯦ ꯑꯩ ꯍꯥꯏꯖꯦ ꯕ꯭ꯔꯗ ꯃꯥꯏꯀꯩ ꯑꯅꯤꯗꯒꯤ ꯑꯩ ꯑꯩ ꯑꯩꯅ ꯄꯥꯝꯕ ꯍꯥꯏꯇꯥꯥꯔꯦ ꯊꯣꯝꯗꯩꯁꯨ ꯁꯣꯝꯗꯩꯖꯨ ꯈꯔ ꯇꯧꯔꯛꯄ ꯁꯣꯝꯗꯩ ꯇꯧꯔꯛꯄ ꯑꯗꯨꯗꯤ ꯄꯥꯝꯕ ꯍꯥꯏꯇꯥ ꯑꯩꯅ ꯁꯨꯝ ꯍꯥꯏꯗꯤ ꯀꯩꯅꯣ ꯇꯧ ꯂꯩꯔꯒꯗꯤ
ꯍꯣꯏꯅꯦ
ꯑꯩꯖꯦ ꯑꯩ ꯍꯥꯏꯗꯤ ꯕ꯭ꯔꯣ ꯂꯩꯗꯅ ꯑꯩ ꯍꯥꯏꯅꯤꯡꯉꯤꯖꯦ
ꯑꯥ ꯈꯪꯉꯦ ꯈꯪꯉꯦ
ꯈꯨꯗꯝ ꯑꯣꯏꯅ ꯏꯕꯥꯅꯤ ꯋꯥꯔꯤ ꯁꯥꯅꯔꯦ ꯈꯜꯂꯣ ꯑꯩꯅ ꯅꯉꯣꯡ ꯋꯥꯍꯪ ꯋꯥꯍꯪꯖꯦ ꯑꯗꯨꯝ ꯍꯪꯉ ꯂꯩ ꯅꯪꯁꯨ ꯅꯪꯅ ꯈꯨꯝꯕ ꯇꯪ ꯑꯣꯏ ꯑꯟꯁꯔ ꯄꯤꯕꯗꯪ ꯑꯣꯏꯔꯖꯦ
ꯑꯥ
ꯑꯗꯨꯅꯦ ꯑꯩ ꯑꯩ ꯁꯥꯎꯅꯤꯡꯉꯣꯏꯗ꯭ꯔ ꯑꯗꯨꯅꯦ ꯑꯩ ꯍꯥꯏꯅꯤꯡ ꯅꯍꯥꯟꯋꯥꯏ ꯌꯥꯝ ꯇꯧꯔꯝꯕ ꯍꯥꯏꯇꯥꯔꯦ ꯑꯩꯉꯣꯟꯗ
ꯑꯣ ꯑꯥꯁꯥ ꯍꯨꯖꯤꯠꯇꯤ ꯇꯧꯔꯛꯇ꯭ꯔꯕ꯭ꯔꯣ ꯀꯃꯥꯏ ꯀꯃꯥꯏ ꯇꯧꯅꯒ꯭ꯔꯒꯦ ꯍꯧꯖꯤꯛꯁꯦ ꯪ ꯑꯥ ꯀꯩꯏꯝ ꯀꯩꯅꯣ ꯇꯧꯅꯗꯕꯤꯗ ꯂꯩꯖꯦ
ꯑꯗꯨꯝꯕ ꯐꯤꯕꯝ ꯂꯥꯛꯄꯗꯩꯅꯤ ꯀꯩꯅꯣꯅꯦ ꯇꯣꯉꯥꯟ ꯇꯣꯉꯥꯟ ꯇꯥꯔꯡꯏꯖꯦ
ꯑꯗꯨꯝ ꯀꯩꯅꯣ ꯇꯧꯒ꯭ꯔꯦ
ꯎꯝ
ꯃꯃꯥꯡ ꯃꯃꯥꯡ ꯆꯍꯤꯒꯤ ꯖꯨꯟ ꯊꯥꯒꯨꯝꯕ ꯑꯣꯏꯔꯝꯗꯧ ꯄꯥꯂꯦ ꯑꯈꯣꯏ ꯅꯨꯃꯤꯠꯇꯣ ꯑꯩꯈꯣꯏꯒꯤ ꯑꯈꯣꯏ ꯍꯥꯎꯁꯤ ꯂꯥꯎꯕꯅꯤꯅꯦ ꯑꯈꯣꯏ ꯁꯤꯗ
ꯎꯝ
ꯑꯩꯅ ꯍꯥꯎꯁꯤ ꯂꯥꯎꯕꯩ ꯁꯨꯝ ꯌꯥꯎꯔ ꯂꯩꯕ ꯍꯥꯏꯇꯥꯔꯦ ꯑꯗꯥ ꯁꯨ ꯃꯦꯁꯦꯁ ꯊꯥꯔꯛꯑꯝꯕ ꯃꯥꯖꯦ ꯑꯗꯨ ꯅꯨꯃꯤꯠꯁꯦ ꯃꯣꯏꯒꯤ ꯃꯣꯏ ꯃꯌꯥꯝꯕ ꯍꯥꯏꯕ꯭ꯔꯥ ꯀꯩꯅꯣ ꯑꯗꯨꯗ ꯆꯠꯂꯨꯕ ꯖꯥꯠꯅꯤ ꯅꯨꯃꯤꯗꯥꯡ ꯍꯥꯟꯅ ꯄꯨꯡ ꯄꯨꯡ ꯃꯥꯄꯟ ꯇꯔꯥ ꯁ꯭ꯋꯥꯏ ꯃꯤꯁꯦꯁ ꯊꯔꯝꯃꯦ ꯊꯥꯔꯛꯇ꯭ꯔꯕ ꯑꯗꯨ ꯅꯨꯃꯤꯠꯇꯣ ꯑꯩꯗꯤ ꯈꯤꯇꯪ ꯁꯥꯎꯅꯤꯡꯕ ꯍꯥꯏꯇꯥꯔꯦ
ꯎꯝ
ꯑꯩꯗꯤ ꯊꯥꯛ ꯀꯩꯗꯧꯕꯩ ꯊꯥꯛꯇ꯭ꯔꯤꯅꯣꯗ ꯃꯔꯝꯗꯣ ꯈꯪꯗ꯭ꯔꯕꯅꯤ
ꯎꯝ
ꯃꯥ ꯃꯔꯝꯗꯣ ꯍꯥꯏꯔꯝꯗꯕꯩ ꯍꯥꯏꯇꯥꯏ ꯑꯗꯣ ꯃꯥꯖꯦ ꯑꯩ ꯑꯩꯝ ꯃꯦꯁꯦ ꯊꯥ ꯁꯨꯍꯟ ꯅꯠꯇꯦꯍꯦ ꯑꯩ ꯍꯥꯏꯖꯦ ꯒꯦꯌꯥꯟ ꯇꯥꯗ꯭ꯔꯥ
ꯇꯥꯏ ꯇꯥꯏ
ꯑꯗꯨꯃꯥꯏꯅ ꯅꯇꯦ ꯃꯦꯁꯦꯁ ꯊꯥ ꯑꯩꯅ ꯍꯥꯏꯗꯤ ꯊꯥ ꯌꯥꯝ ꯍꯥꯏꯍꯟꯅꯤꯡꯕꯩ ꯋꯥ ꯅꯠꯇꯕ ꯑꯩꯅ ꯃꯦꯁꯦꯁ ꯊꯥꯕꯁꯨ ꯁꯨꯍꯟ ꯍꯜꯂꯛꯇ꯭ꯔꯃꯨꯛ
ꯑꯥ
ꯑꯩꯖꯤ ꯑꯩ ꯁꯣꯝꯗ ꯆꯠꯂꯤ ꯀꯣꯂꯤꯗꯣ ꯁꯦꯡꯗꯣꯔꯛꯄ ꯌꯥꯕꯗꯣ ꯁꯨꯍꯜ ꯍꯂꯛꯇꯕ ꯍꯥꯏꯇꯥꯏ ꯌꯦꯡꯉꯃ ꯁꯤꯟ ꯇꯧꯔꯥ ꯑꯃꯨꯛ ꯍꯜꯂꯛꯇꯕꯤ ꯇꯧꯕ ꯑ ꯀꯣꯟꯊꯪꯗ ꯄꯨꯡ ꯇꯔꯥꯃꯥꯊꯣꯏ ꯕꯥꯔꯣ ꯇꯔꯥꯝꯗꯥꯏꯗ ꯇ꯭ꯔꯥꯃꯊꯣꯏ ꯁ꯭ꯋꯥꯏꯗꯝ ꯃꯤꯁꯦꯁ ꯊꯥꯔꯛꯑꯒ ꯊꯥꯔꯛꯄꯅꯦꯅ ꯑꯗꯨꯗ ꯀꯩꯗꯧꯔꯨꯏꯅꯣ ꯍꯪꯉꯦ ꯑꯗꯨꯒ ꯀꯩꯁꯨ ꯇꯧꯗꯦ ꯑꯃꯨꯛ ꯍꯥꯏꯔꯛꯄ ꯍꯥꯏꯇꯥꯔꯦ
ꯑꯩꯁꯤ ꯆꯠꯂꯨꯏ ꯍꯥꯏ ꯌꯥꯕꯗꫭ ꯀꯩꯁꯨ ꯇꯧꯗꯦ ꯃꯨꯛ ꯍꯥꯏꯔꯛꯄ ꯍꯥꯏꯇꯥꯔꯦ
ꯑꯥ
ꯑꯗ ꯑꯩꯗ ꯍꯥꯟꯅ ꯍꯥꯟꯅꯗꯒꯤꯁꯨ ꯈꯔ ꯃꯅꯨꯡꯗꯒꯤ ꯍꯥꯏꯇꯥꯔꯦ ꯕ꯭ꯔꯗ ꯑꯩ ꯑꯩꯅꯁꯨ ꯑꯗꯥꯋꯥꯏ ꯀꯥꯟꯗꯕꯨꯗꯤ ꯀꯣꯏꯗꯦꯗ
ꯍꯧꯖꯤꯛ ꯈꯪꯗꯦꯗ ꯑꯩ ꯀꯩꯝ ꯊꯨꯒꯠꯇ꯭ꯔꯦ ꯑꯩ ꯁꯨꯝ ꯑꯩ ꯌꯥꯝ ꯁꯥꯎꯅꯤꯡꯉ
ꯀꯩꯅꯣ ꯊꯣꯛꯇꯣꯏ ꯃꯥꯜꯂꯦ ꯖꯒꯣꯏ ꯇꯝ ꯆꯠ ꯁꯤꯅ ꯐꯪꯁꯟ ꯃꯇꯝꯗꯣ ꯑꯩꯅ ꯅꯩꯕꯗꯣ ꯕꯤꯇꯥ ꯏꯁꯇꯦꯖꯇ
ꯄꯛꯇꯤ ꯄꯛꯇꯦ ꯅꯥꯕ ꯄꯛꯇꯤ ꯄꯛꯇꯦ ꯅꯥ ꯁꯤꯗ ꯈꯟꯖꯜꯂ ꯄꯛ
ꯄꯛꯇꯤ ꯄꯛꯇꯦ ꯀꯥꯏ ꯑꯦ ꯑꯗꯨꯏ ꯕ꯭ꯔꯣ ꯑꯩꯩꯅ ꯅꯩꯕꯗꫭ ꯑꯩꯅ ꯀꯩꯅꯣꯗ ꯄꯩꯁꯥ ꯊꯥꯖꯤꯜꯂ ꯅꯤꯈꯥꯏꯔꯨꯕꯒꯤ ꯀꯩꯅꯣꯅ ꯁꯥ ꯃꯅꯥꯎꯅ ꯑꯩꯁ ꯃꯈꯥ ꯇꯥꯅ ꯇꯧꯔꯒꯗꯤ ꯆꯩ ꯈꯥꯡꯉ ꯊꯝꯃꯤ ꯀꯥꯏ ꯍꯥꯏꯄꫭꯠꯅꯤꯀꫭ
ꯑꯣ ꯀꯩꯅꯣ ꯁꯥꯔ ꯕꯣꯕꯤ ꯇꯥꯔꯨꯕꯒꯤ
ꯍꯥꯥ
ꯁꯥꯥꯔ ꯕꫭꯕꯤꯗꯔ ꯊꯥꯔꯨꯏꯁꯦ
ꯅꯠꯇꯦꯃꯤ ꯀꯩꯅꯣꯗ ꯃꯣꯏ ꯀꯩꯅꯣ ꯑꯗꯨꯏ ꯅꯨꯃꯤꯠꯇꯣ ꯁꯨꯔꯃꯥꯥꯔ ꯀꯩꯅꯣ ꯂꯥꯛꯄꯅꯤꯅꯦ ꯁꯪꯒꯤꯇꯥꯔ ꯀꯩꯅꯣ ꯑꯗꯨꯗ ꯑꯩꯅ ꯁꯨꯝ ꯄꯩꯁꯥ ꯊꯥꯔꯒ ꯅꯤꯛꯈꯥꯏ ꯔꯨꯕ ꯍꯥꯏꯇꯥꯔꯦ ꯗꯥꯟꯁ ꯇꯧꯁꯜꯂꯨꯕ ꯑꯗꯨꯏ ꯑꯗꯨꯒꯤ ꯑꯗꯨꯒꯤ ꯀꯩꯅꯣꯔ ꯍꯪꯉꯛꯏ ꯄꫭꯠꯅꯤꯀꯣ ꯄꯨꯂꯥꯎ ꯂꯥꯎꯊꯣꯔꯛꯏꯅꯦ ꯃꯤ ꯀꯩꯅꯣꯗ ꯃꯣꯏ ꯃꯥꯏꯀ꯭ꯔ ꯀꯩꯅꯣ ꯄꯥꯏꯔꯒ ꯃꯈꯥ ꯇꯥꯅ ꯇꯧꯔꯛꯑꯒꯗꯤ ꯆꯩ ꯈꯥꯡꯒ ꯊꯝꯖꯩ ꯂꯥꯎꯊꫭꯔꯛ ꯄꯩꯔꯥ ꯏꯀꯥꯏꯕꯁꯤꯗꯤ ꯑꯩꯖꯨ ꯄꯛꯎꯗ꯭ꯔꯕ ꯍꯥꯏ ꯇꯥꯔꯦ ꯈꯔ
ꯕ꯭ꯔꯣ ꯍꯣꯏ ꯑꯗꯨ ꯀꯥꯟꯗꯗꯤ ꯄ꯭ꯔꯥꯏꯝꯅꯤꯗꫭ
ꯍꯣꯏꯅꯦ ꯑꯗꯨ ꯀꯥꯟꯗꯗꯤ ꯄ꯭ꯔꯥꯏꯝꯅꯤꯗꫭ ꯑꯣꯏꯔꯤꯁꯦ
ꯕ꯭ꯔꫭ ꯀꯩꯅꯣꯒꯤ ꯑꯗꯥꯏꯀꯥꯟ ꯕ꯭ꯔꯣ ꯑꯗꯨꯀꯥꯟꯒꯤ ꯅꯪꯒꯤ ꯎꯟ ꯕ꯭ꯔꯣ ꯍꫭꯏ ꯑꯗꯨꯀꯥꯟꯒꯤ ꯃꯥꯒꯤ ꯎꯟꯖꯥꯗꫭ ꯈꯤꯇꯪ
ꯍꯣꯏ ꯑꯗꯨꯝ ꯀꯥꯟ ꯃꯥꯏꯗꯣ ꯏꯃꯥ ꯑꯩꯅ ꯊꯥꯕꯗꯣ ꯈꯔ ꯇꯧꯕꯅꯦ ꯍꯦ ꯕ꯭ꯔꯣ
ꯃꯥꯏ ꯊꯥꯕꯅꯦ ꯑꯗꯨꯀꯥꯟꯗꫭ ꯏꯀꯥꯏ ꯀꯔꯤꯝ ꯈꯪꯗꯝꯅꯦ ꯑꯗꯨ ꯃꯇꯝꯗꫭ
ꯃꯥꯏꯗꯤ ꯈꯔ ꯊꯥꯒꯤꯝꯅꯤ ꯗꯨꯝ ꯀꯥꯟꯗꫭ
ꯂꯨꯄꯥ ꯅꯩꯔꯦ ꯌꯥꯏꯅ ꯑꯩꯈꯣꯏꯒꯤ
ꯍꯣꯏꯅꯦ ꯕ꯭ꯔꯣ ꯑꯗꯨꯝ ꯀꯥꯟꯗ ꯑꯩꯉꯣꯟꯗ ꯀꯦꯟꯕ ꯃꯌꯥꯝꯗꯣ ꯄꫭꯔꫭꯞ ꯄꫭꯔꫭꯞ ꯄꯨꯗꯨꯨꯞ ꯄꯨꯗꯨꯞ ꯀꯦꯟꯕ ꯃꯌꯥꯝꯗꫭ ꯑꯩꯉꯣꯟꯗ ꯑꯩ ꯑꯝ ꯌꯥꯕꯤꯗꯕ ꯗꯨ
ꯃꯤ ꯃꯤꯅ ꯇꯤꯟ ꯁꯤꯠꯂꯝꯗꯧꯁꯨ ꯌꯥꯎꯔꯝꯒꯅꯤ ꯑꯗꯨꯗ ꯃꯤ ꯇꯤꯟ ꯁꯤꯠꯄꯥ ꯀꯥꯡꯕꯨꯁꯨ ꯌꯥꯔꯝꯒꯅꯤ ꯑꯖꯕ ꯅꯪꯕꯨ ꯃꯤ ꯅꯪ ꯎꯕꯗ ꯇꯤꯟꯁꯤꯠꯄ ꯀꯟꯒꯨꯁꯨ ꯌꯥꯎꯔꯝꯅꯤ
ꯆꯝ ꯇꯥꯗꯦꯍꯦ ꯕꯔꯣ ꯉꯥꯛꯇ ꯉꯥꯏꯌꯨ ꯋꯥꯔꯤ ꯁꯥꯟꯅꯕꯁꯦ ꯀꯩꯅꯣ ꯇꯧꯕ ꯃꯟ ꯁꯤꯅꯕ ꯂꯣꯏꯁꯤꯜꯂꯁꯤ ꯂꯥꯡꯉꯦ
ꯀꯥꯏ ꯂꯩꯅꯣ
ꯍꯥ
ꯀꯥꯏ ꯂꯩꯅꯣ
ꯀꯩ ꯍꯥꯏꯅꯣ
ꯅꯪ ꯀꯥꯏ ꯂꯩꯅꯣ
ꯊꯣꯡꯒꯥꯥꯟꯗ ꯂꯩ ꯆꯪꯉ ꯩ ꯌꯨꯝ
ꯉꯁꯥꯏ ꯊꯣꯛ ꯊꯣꯛꯄꯗꯨ ꯉꯁꯥꯏ ꯊꯣꯛꯄꯗꯩ ꯆꯪꯉꯛꯇ꯭ꯔꯤꯕ꯭ꯔꯥ
ꯑꯥ ꯍꯣꯏ ꯁꯨꯝ ꯍꯩꯅꯧ ꯍꯦꯛ ꯑꯃ ꯁꯉꯩ ꯆꯥꯒꯦꯅꯥ
ꯍꯥꯎꯅꯤꯁꯤꯗꯤ
ꯃꯤꯅꯤꯠ ꯃꯤꯅꯤꯠ ꯂꯣꯏꯗꯧꯔꯦꯗ
ꯂꯣꯏꯗꯣꯔꯦ ꯂꯣꯏꯗꯔꯦ
ꯍꯣꯏ ꯅꯪ ꯉꯁꯤ ꯂꯣꯏꯔꯒ ꯀꯩꯅꯣ
ꯑꯗꯨ ꯃꯈꯥ ꯇꯥꯕꯖꯦ ꯄ꯭ꯔꯣꯁꯦꯁꯤꯡ ꯇꯧꯔꯛꯇ꯭ꯔꯤꯅ
ꯇꯝ ꯇꯝ ꯇꯧꯖꯔꯛꯀꯅꯤ ꯑꯩꯗꯤ ꯁꯨꯡꯂꯥꯛꯄꯨꯠ ꯑꯩꯗꯤ ꯑꯩꯗꯤ ꯂꯥꯛꯇ꯭ꯔꯦ
ꯎꯝ ꯑꯩ ꯇꯥꯛꯁꯇꯣ